ꯇꯥꯕ꯭ꯔꯥ
ꯁꯨꯕꯝꯗꯤꯅꯤ ꯍꯥꯏꯌꯦ
ꯀꯩ ꯍꯕ
ꯑꯣ ꯑꯣ ꯐꯦꯗ ꯑꯣꯏꯔꯒꯦ
ꯍꯧꯖꯤꯛ ꯍꯥꯏꯗꯨꯣ ꯀꯔꯤ ꯍꯥꯏꯅꯣ
ꯏꯗ ꯀꯥꯎꯗꯅꯦ ꯑꯔ ꯑ ꯅꯍꯥꯏ ꯂꯩꯕ ꯅ ꯑ ꯀꯩꯅꯩꯅꯣ ꯍꯣꯏ ꯑꯁ ꯊꯣꯛ ꯅꯨꯡꯉꯥꯏꯈꯤꯗ꯭ꯔꯦꯗ ꯑꯁ ꯌꯥꯔꯦꯁꯦ ꯌꯥꯔꯦꯁꯦ ꯅꯣꯡꯃꯜꯗꯁꯨꯅꯦ ꯑ ꯍꯛꯆꯥꯡ ꯁꯣꯛꯅꯕꯅꯦ
ꯅꯣꯏꯔꯣꯝꯗ ꯉꯥꯁꯤꯁꯦ ꯅꯣꯡ ꯐꯖꯅ ꯇꯥꯏꯅ ꯀꯥꯏꯔꯦ
ꯑꯁꯤꯅꯨꯄꯤ ꯏꯁꯤꯡ ꯆꯥꯎꯔ꯭ ꯂꯩꯌꯦ ꯍꯣꯏꯔꯣꯝꯗꯗꯤ ꯎꯝ
ꯑꯩꯈꯣꯏꯒꯤ ꯍꯥꯟꯅ ꯑꯩ ꯂꯩꯐꯝꯗꯨꯗꯅꯦ
ꯎꯝ
ꯑꯣ ꯑꯣ ꯅꯣꯡ ꯐꯖꯅ ꯃꯪꯉꯒꯅꯦ ꯅꯣꯡ ꯈꯣꯡꯉꯒ ꯑꯦꯁꯤꯡꯅ ꯍꯥꯏꯩꯔꯕꯗꯨꯗꯤ ꯍꯁ ꯀꯤꯔꯦ ꯀꯤꯔꯦ ꯀꯤꯔꯦ ꯑꯩꯕꯨꯗꯤ ꯎꯗꯦꯀꯣ ꯃꯣꯏꯅ ꯑꯗꯨꯝ ꯍꯥꯏꯔꯛꯄ ꯃꯣꯏꯅ ꯍꯥꯏꯔꯛꯄꯗꯅꯦ ꯑꯩꯅ ꯀꯤꯕ
ꯀꯅꯥꯅ ꯍꯥꯏꯔꯣ
ꯂꯦꯟ ꯇꯥꯏ ꯍꯥꯏ ꯄꯖꯅ ꯑꯩꯈꯣꯏꯣꯏ ꯃꯥ ꯃꯥꯅ ꯍꯥꯏꯔꯛꯄꯅꯦ
ꯅꯃꯥꯟꯅꯕꯅ
ꯎꯝ ꯃꯥ ꯃꯥ ꯃꯥ ꯃꯥ
ꯀꯥ ꯂꯩꯒꯦ ꯑꯗꯨꯗꯣ
ꯍꯣꯏ ꯃꯥꯃꯥꯅ ꯍꯥꯏ ꯃꯥꯃꯥ ꯍꯥꯏꯗꯤ ꯅꯠꯇꯦ ꯃꯥ
ꯅꯣꯏ ꯅꯣꯏꯔꯣꯝꯗꯒꯤꯔ ꯍꯥꯏꯕ
ꯍꯣꯏ ꯑꯩꯈꯣꯏꯔꯣꯝꯗꯒꯤꯅꯦ ꯅꯪ ꯈꯪꯂꯣꯏ
ꯑꯣꯝ
ꯉꯔꯥꯡ ꯑꯩ ꯀꯣꯜ ꯑꯃꯔꯛ ꯇꯧꯔꯛꯏꯗꯅꯀꯣ
ꯎꯝ
ꯑꯩ ꯀꯣꯜ ꯇꯧꯔꯛꯄꯗꯨꯗ ꯃꯣꯏꯅ ꯀꯔꯤ ꯍꯥꯏ ꯍꯥꯏꯕꯤꯒꯦꯕꯀꯣ ꯍꯥꯏꯐꯦꯠꯇꯪ ꯇꯥꯛꯎꯕ ꯅꯪꯁꯦ
ꯎꯝ
ꯑꯗꯨꯝ ꯇꯧꯋꯦ ꯃꯣꯏꯁꯦ ꯐꯖꯤꯔꯥ ꯁꯨꯕ ꯆꯠꯂꯦ ꯍꯥꯏ
ꯎꯝ
ꯍꯖꯤꯔꯥ ꯁꯨꯕ ꯆꯠꯄꯗꯨꯗ ꯃꯣꯏꯁꯦ ꯒꯥꯔꯤꯗꯤ ꯊꯧꯔꯒ ꯆꯠꯄꯗꯤ ꯃꯥꯥꯟꯂꯦ
ꯎꯝ
ꯔꯤꯒꯤ ꯇꯥꯏ ꯍꯥꯏꯗꯣ
ꯎꯝ
ꯑꯗꯨꯗ ꯄꯣꯈꯥꯏꯈ꯭ꯔꯕ
ꯎꯝ
ꯍꯧꯖꯤꯛꯇꯤ ꯂꯥꯟꯒꯤ ꯃꯇꯝꯅꯤꯅꯦꯀꯣ
ꯎꯝ
ꯑ ꯂꯥꯟꯁꯦ ꯀꯟꯅ ꯇꯧꯅꯔꯒ ꯂꯩꯔꯦ ꯑꯗꯨꯗ ꯇꯔꯗꯣ ꯄꯣꯈꯥꯔꯦ ꯄꯣꯈꯥ ꯍꯥꯏꯕꯗꯨꯗꯤ ꯍꯣꯏꯁꯦ ꯀꯤꯅ ꯔꯕ ꯃꯥꯜꯦ ꯀꯗꯥꯥꯏꯔꯤꯒꯤꯅꯣ ꯃꯈꯣꯟꯁꯤꯒꯣꯡꯅ ꯇꯥꯏꯗꯅ ꯍꯥꯏꯩꯅꯀꯣ
ꯎꯝ
ꯃꯣꯏꯒꯤ ꯒꯥꯔꯤꯗ ꯈꯥꯝꯃꯒ ꯃꯇꯥꯏ ꯃꯇꯥꯏꯁꯦ ꯑ ꯇꯥꯏꯅꯨꯡ ꯀꯥꯏ ꯂꯣꯗꯅꯅꯥ ꯔꯦ ꯍꯥꯏ ꯑꯗꯨꯒ ꯑꯃꯨꯛ ꯇꯥꯒꯗ꯭ꯔꯥ ꯍꯥꯏꯩꯅ ꯃꯣꯏꯁꯤꯦ ꯉꯥꯏꯗꯤ ꯉꯥꯏꯕ ꯃꯥꯜꯂꯦ ꯃ ꯃꯨꯛ ꯗꯤꯣꯂꯦꯝ ꯉꯔ ꯉꯨꯝ ꯄꯥꯂ ꯀꯣ
ꯎꯝ
ꯅꯨꯡꯉꯥꯏꯕ ꯅꯨꯡꯉꯥꯏꯔꯕ ꯃꯇꯨꯡꯗꯅꯦ
ꯎꯝ
ꯀꯔꯤ ꯍꯥꯏ ꯃꯤ ꯑꯃꯗꯨꯅ ꯑꯍꯜ ꯑꯃꯅ ꯍꯥꯏꯔꯦ ꯍꯥ ꯑꯩꯈꯣꯏꯒꯤꯁꯦ ꯏ ꯣ ꯃꯒꯤ ꯃꯈꯣꯟꯗꯤꯦ ꯃꯥꯜꯂꯦ ꯋꯥꯔꯤꯔꯤꯒꯤꯗ ꯃꯥꯜꯂꯦ ꯑꯗꯨꯗ ꯆꯦ ꯇꯣꯗꯨꯗꯟꯅ
ꯎꯝ
ꯗꯣ ꯑꯄꯣꯀꯥ ꯍꯥꯏ ꯂꯩꯔ
ꯎꯝ
ꯑꯗꯨꯒ ꯅꯣꯛꯄꯁꯤꯗꯤ ꯅꯣꯛꯄꯁꯤꯗꯤ ꯅꯣꯛꯄꯁꯤꯗꯤ ꯂꯦꯞꯄ ꯂꯩꯗꯗꯅ ꯂꯣꯛꯒꯦ ꯍꯥꯏ
ꯎꯝ
ꯇꯥꯕ꯭ꯔꯥ
ꯇꯥꯏꯌꯦ
ꯑꯥꯎ ꯂꯦꯞꯄ ꯂꯩꯗꯗꯅ ꯅꯣꯡꯉꯦ ꯍꯥꯏ ꯅꯣꯡꯔ ꯂꯩꯕꯗꯅꯦ ꯀꯔꯤ ꯇꯧ ꯈꯪꯕ꯭ꯔ ꯑꯗꯨꯗꯅꯦ ꯁꯤꯐꯥꯏ ꯂꯥꯛꯑꯦ ꯍꯥꯏ ꯅꯣꯛꯑꯒ ꯀꯣꯟ ꯀꯣꯜꯂꯒꯅꯦ ꯃꯤ ꯃꯉꯥꯅꯤ ꯍꯥꯏꯕ ꯆꯠꯄꯗꯣ
ꯎꯝ
ꯑꯗꯣ ꯒꯥꯔꯤ ꯃꯆꯥꯗꯨꯗ ꯃꯤ ꯃꯉꯥ ꯆꯠꯄꯗꯨꯗ ꯃꯣꯏꯒꯤꯗꯣ ꯄꯣꯈꯥꯔꯛꯄꯗꯒꯤ ꯕꯣꯝꯅꯦꯅ ꯈꯟꯕ ꯃꯥꯜꯂꯦ ꯑꯗꯨꯗ ꯍꯣꯏ ꯃꯊꯪꯗꯗꯤ ꯑꯁ ꯃꯣꯏ ꯒꯥꯔꯤꯗ ꯄꯣꯏꯈꯥꯏ ꯍꯥꯏꯕꯁꯦ ꯈꯪꯂꯛꯄ ꯃꯇꯨꯡꯗꯗꯤꯅꯦ
ꯎꯝ
ꯍ ꯂꯣ ꯄ ꯂꯣ ꯄ ꯂꯣ ꯂꯦꯞꯄ ꯅꯥꯏꯔꯗꯅ ꯂꯣꯛꯑꯣ ꯂꯩꯕꯗꯨꯗ ꯁꯤꯐꯥꯏ ꯀꯣꯏ ꯂꯥꯛꯑꯦ ꯍꯥꯏ ꯁꯐꯥꯏ ꯑꯩꯈꯣꯏ ꯂꯥꯛꯑꯒ ꯑꯃꯨꯛꯀ ꯃꯣꯏꯗꯣ ꯍꯤꯟꯗꯤ ꯃꯔꯣꯟ ꯂꯥꯡ ꯂꯥꯛꯑꯦ ꯍꯥꯏꯕꯀꯣ
ꯎꯝ
ꯍꯣꯏ ꯈꯪꯗ꯭ꯔꯕ ꯈꯪꯕ ꯑꯃꯠꯇꯁꯨ ꯌꯥꯎꯗ꯭ꯔꯕ
ꯎꯝ
ꯑꯗꯨꯗ ꯃꯣꯏꯅ ꯍꯥꯏꯔꯤꯁꯦ ꯑ ꯃꯣꯏꯒꯤ ꯍꯤꯟꯗꯤ ꯃꯔꯣꯟꯗ ꯉꯥꯡꯗꯤ ꯉꯥꯡꯕ ꯃꯥꯜꯂꯤꯦ ꯉꯥꯡꯕꯗꯨꯗ ꯃꯣꯏꯗꯣ ꯈꯪꯗ꯭ꯔꯦ ꯑꯗꯣ ꯃꯣꯏꯅ ꯑꯥꯔꯊꯥ ꯍꯜꯂꯛꯄ ꯃꯇꯨꯡ ꯏꯟꯅꯀꯣ ꯑꯥ ꯀꯥꯏ ꯆꯠ ꯇꯣꯏ ꯅꯣ
ꯀꯅꯥꯅ ꯍꯥꯏ ꯀꯅꯥꯅ ꯍꯟꯕꯤꯕ ꯑꯃꯨꯛꯒ
ꯍꯤꯟꯗꯤ ꯔꯣꯟꯕꯗꯣ ꯍꯣꯏ
ꯎꯝ
ꯀꯥꯏ ꯑꯥ ꯀꯥꯏ ꯆꯠꯇꯣꯏꯅꯣ ꯍꯥꯏꯕ ꯃꯥꯜꯂꯦꯀꯣ ꯑꯗꯣ ꯃꯣꯏꯗꯤ ꯈꯪꯗ꯭ꯔꯕ ꯑꯗꯣ ꯁꯟ ꯑꯃꯗꯤ ꯂꯦꯞꯂ ꯂꯩꯔꯝꯃ ꯑꯗꯨꯗ
ꯎꯝ
ꯗꯣ ꯁꯤꯐꯥꯏꯁꯤꯅ ꯁꯟ ꯂꯣꯝꯗꯁꯨ ꯈꯤꯇꯪ ꯌꯦꯡꯊꯔꯦ ꯍꯥꯏ ꯑꯗꯣ ꯁꯟꯗꯣ ꯂꯦꯞꯔ ꯂꯩꯔꯝꯃꯦ ꯍꯥꯏ ꯑꯗꯣ ꯑꯍꯟ ꯑꯃꯗꯨꯅ ꯑꯁ ꯑꯗꯣ ꯁꯟ ꯁꯟꯗꯣ ꯃꯣꯏ ꯃꯄꯨꯒꯤ ꯃꯃꯤꯡꯗꯣ ꯂꯥꯟꯅ ꯍꯥꯏ ꯂꯩꯔꯦꯅꯦ ꯑꯗꯨ ꯁꯟꯗꯣ ꯂꯧꯊꯣꯛꯑꯣ ꯍꯥꯏꯕ ꯃꯥꯜꯂꯦꯅ ꯈꯟꯕ ꯃꯥꯜꯂꯕ ꯑꯍꯟꯗꯣ
ꯎꯝ
ꯑꯗꯨ ꯑꯍꯟꯗꯨꯅ ꯀꯩ ꯈꯨꯔꯛꯑꯦ ꯍꯥꯏꯕ ꯁꯟ ꯅꯠꯇꯦ ꯍꯥꯏ ꯍꯤꯟꯗꯤꯔꯣꯝꯗ ꯈꯪꯕ꯭ꯔꯥ ꯀꯍꯥ ꯖꯥꯌꯦꯒ ꯍꯥꯏꯔꯦꯕ ꯀꯣ ꯑꯗꯨꯗꯅꯦ ꯃꯣꯏꯗꯣ ꯃꯤꯟ ꯈꯔ ꯃꯅꯥꯕ ꯂꯩꯕ
ꯎꯝ
ꯀꯖꯥꯏꯒꯥꯒꯤ ꯁꯟ ꯅꯠꯇꯦ ꯍꯥꯏ
ꯑꯁꯤꯅꯤ ꯑꯗꯨꯝ ꯇꯧꯕꯅꯦ ꯃꯣꯏ ꯁꯤꯐꯥꯏ ꯂꯥꯛꯑꯦ ꯍꯥꯏꯕ ꯃꯇꯗꯨꯅꯤ ꯀꯤꯌꯦꯕ ꯈꯔ ꯐꯥꯎꯕ ꯖꯥꯗꯣ ꯋꯥ ꯉꯥꯡꯕ ꯍꯩꯇꯕꯅꯤꯅꯀꯣ
ꯎꯝ
ꯑꯗꯨꯝ ꯇꯧꯋꯦ ꯍꯥꯏ ꯅꯨꯡꯉꯥꯏꯔꯦ
ꯅꯨꯡꯉꯥꯏꯇꯦ ꯀꯥꯗꯏꯗꯒꯤ ꯅꯨꯡꯉꯥꯏꯕꯅꯣ
ꯎꯝ
ꯍꯥꯎꯅꯤꯡꯉꯦ ꯍꯥꯏꯗꯤ ꯅꯨꯡꯉꯥꯏꯇꯦ
ꯎꯝ
ꯊꯥꯕꯛ ꯆꯠꯄ꯭ꯔ ꯉꯁꯤꯗꯤꯔ
ꯀꯔꯤ ꯌꯥꯕ
ꯊꯕꯛ ꯆꯠꯄ꯭ꯔꯕ
ꯊꯕꯛ ꯆꯠꯂꯨꯑꯦ ꯉꯁꯤꯗꯤ ꯅꯣꯡ ꯈꯔ ꯇꯥꯕꯅꯤꯅ ꯊꯕꯛ ꯈꯔ ꯌꯥꯝꯅ ꯁꯨꯔꯦ ꯂꯧꯔꯥꯡ ꯁꯨꯕ ꯆꯠꯄ
ꯑꯥ
ꯎꯝ
ꯅꯣꯏ ꯁꯤ ꯂꯧ ꯂꯩꯇꯦ ꯍꯥꯏꯗ
ꯑꯦ ꯑꯩꯈꯣꯏꯒꯤ ꯂꯧ ꯑꯣꯏꯅꯗꯤ ꯂꯩꯇꯦ ꯃꯤꯒꯤ ꯂꯧ ꯆꯠꯄ
ꯑꯣ
ꯁꯨꯕ ꯆꯠꯄ
ꯎꯝ
ꯑ ꯈꯨꯠꯂꯪꯁꯨ ꯅꯠꯇꯦ ꯍꯥꯏꯖꯤꯔꯥꯒꯤꯀꯣ
ꯎꯝ
ꯑ ꯍꯖꯤꯔꯥꯒꯤ ꯆꯠꯄ
ꯊꯕꯛ ꯌꯥꯝ ꯐꯩꯀꯣ
ꯅꯣꯡꯃꯗ ꯄꯨꯡꯁꯦ ꯃꯥꯄꯜꯗꯒꯤꯅ ꯑꯍꯨꯝ ꯃꯈꯥꯏ ꯐꯥꯎ ꯁꯨꯑꯦꯕꯀꯣ
ꯎꯝ
ꯅꯣꯡꯃꯗ ꯆꯥꯝꯃ ꯌꯥꯡꯈꯩ ꯄꯤꯌꯦ ꯁꯤꯕꯨ ꯍꯧꯅꯕ꯭ꯔꯕ ꯑꯩꯗꯤ ꯌꯥꯝ ꯐꯨꯅꯤꯡꯈ꯭ꯔꯕꯅꯦ ꯆꯍꯨꯝ ꯄꯤꯌꯨ ꯌꯥꯗꯕ ꯃꯣꯏꯅ ꯍꯥꯏꯔꯤꯁꯤꯅꯀꯣ ꯆꯥꯛꯍꯨꯝ ꯄꯤꯌꯣ ꯍꯥꯏꯔꯒ ꯃꯣꯏꯅ ꯀꯔꯤ ꯍꯥꯏ ꯈꯪꯕ꯭ꯔꯥ ꯃꯣꯏꯅ ꯍꯥꯏꯕꯁꯦ ꯑꯗꯨ ꯑꯣꯏ ꯑꯗꯨ ꯑꯣꯏꯔꯒꯗꯤꯀꯣ
ꯎꯝ
ꯑꯗꯨ ꯑꯣꯏꯔꯒꯗꯤ ꯅꯣꯏꯁꯦ ꯉꯁꯤꯗꯒꯤ ꯂ ꯑꯃꯨꯛ ꯂꯥꯛꯎꯔꯅꯨ ꯍꯥꯏꯕ ꯑꯗꯨꯒꯤꯅꯤꯅꯦ ꯆꯥꯝꯃ ꯌꯥꯡꯈꯩ ꯑꯣꯏꯔꯒꯗꯤ ꯄꯨꯟꯁꯤ ꯆꯨꯞꯄ ꯁꯨꯕ ꯌꯥꯏ ꯍꯥꯏꯕ
ꯎꯝ
ꯑꯗꯨꯒꯤ ꯑꯁ ꯍꯧꯖꯤꯛ ꯆꯍꯨꯝ ꯂꯧꯍꯧꯔꯒ ꯉꯁꯤꯅ ꯊꯕꯛ ꯂꯣꯏꯕ ꯉꯁꯤꯗꯒꯤꯅ ꯑꯃꯨꯛ ꯂꯥꯛꯑꯅꯨ ꯍꯥꯏꯕꯁꯤꯗꯤ ꯄꯥꯝꯗ꯭ꯔꯦ ꯆꯥꯝꯃ ꯌꯥꯡꯈꯩꯗꯣ ꯑꯗꯨ ꯈꯛꯇ ꯂꯧꯕ ꯇꯥꯔꯒꯁꯨꯅꯦ
ꯎꯝ
ꯑꯗꯨ ꯈꯛꯇ ꯂꯧꯕ ꯇꯥꯔꯒꯁꯨ ꯄꯩꯁꯥ ꯇꯥꯟꯐꯝ ꯑꯃ ꯂꯩꯕ ꯍꯥꯏꯕꯁꯤꯗꯤ ꯐꯩ ꯍꯥꯏꯅꯀꯣ
ꯎꯝ
ꯑ ꯑꯩꯅ ꯑꯗꯨꯝ ꯌꯥꯊꯣꯛꯈꯤꯕ ꯑꯩ ꯈꯛꯇ ꯅꯠꯇꯦ ꯑꯩꯈꯣꯏ ꯃꯤ ꯇꯔꯥꯃꯉꯥꯃꯨꯛꯅꯤ
ꯎꯝ
ꯑꯗꯨꯗꯤ ꯅꯨꯡꯉꯥꯏꯅꯗꯤ ꯆꯠꯂꯤꯅꯦ ꯑꯆꯥ ꯑꯊꯛꯛꯀꯗꯤ ꯃꯣꯏ ꯂꯣꯏꯅ ꯄꯨꯊꯣꯛꯑꯦ
ꯑꯣ
ꯀꯔꯤ ꯑꯆꯥ ꯑꯊꯛꯄꯒꯤ ꯀꯔꯤ ꯄꯤ ꯈꯪꯕ꯭ꯔꯥ ꯍꯥꯏꯕꯤꯌꯨꯔꯥ
ꯎꯝ
ꯀ꯭ꯔꯤꯝꯕꯣꯟꯅꯦ
ꯎꯝ ꯎꯝ
ꯆꯤꯅꯤ ꯆꯥꯒꯄꯤ
ꯑꯣ ꯆꯥꯁꯨ ꯄꯤꯕ
ꯆꯥ ꯆ ꯄꯤ ꯆꯥ ꯆꯤꯅꯤ ꯆꯥ ꯄꯤ
ꯑꯣ
ꯀ꯭ꯔꯤꯝꯕꯅꯦ ꯄꯄꯅꯦ ꯆꯥꯄꯤ
ꯐꯅꯦ
ꯎꯝ ꯑꯩꯅ ꯇꯟ ꯄꯤꯌꯣ ꯍꯥꯏꯕꯅꯦꯕ
ꯎꯝ
ꯑꯗꯗꯤ ꯅꯣꯏ ꯁꯦꯝꯃꯣꯁꯤꯅꯤ ꯑꯃꯨꯛꯀ ꯊꯕꯛ ꯍꯥꯞꯆꯤꯟꯕ ꯁꯦꯝꯅꯕ ꯂꯩꯗꯕꯒꯤ ꯑꯗꯣ ꯑꯁꯤ ꯑꯁꯤꯒꯨꯝꯕ ꯄꯤꯔꯛꯄꯅꯤ ꯍꯥꯏ ꯑꯗꯨꯗꯩꯗꯤ ꯑ ꯅꯣꯏ ꯁꯦꯝꯃꯃꯣ ꯍꯥꯏꯔꯛꯇꯗꯤ ꯅꯨꯡꯗꯥꯡꯗ ꯈꯣꯏꯗꯤ ꯁꯦꯝꯅꯤꯡꯗ꯭ꯔꯦ ꯑꯃꯨꯛꯀ ꯀꯣ ꯑꯗꯨꯗꯤ ꯌꯥꯔꯦ ꯌꯥꯔꯦ ꯑꯗꯨ ꯑꯣꯏꯔꯒꯗꯤ ꯅꯪꯅ ꯄꯤꯅꯤꯡꯕꯗꯣ ꯍꯦꯛꯇ ꯑꯗꯨꯝ ꯄꯤꯔꯛꯑꯣ ꯃꯣꯏ ꯄꯪꯆꯥ ꯆꯥꯔꯒꯦ ꯇꯧꯕ
ꯎꯝ ꯄꯨꯛ ꯊꯜꯂꯗꯤ ꯌꯥꯔꯦ ꯁꯤꯅꯦ
ꯑ ꯄꯨꯛ ꯊꯜꯂꯗꯤ ꯌꯥꯔꯦ ꯑꯁ ꯌꯥꯝꯗꯤ ꯌꯥꯝꯃꯦꯍꯦ ꯃꯣꯏ ꯄꯨꯔꯛꯄꯨꯗ ꯕꯥꯔꯇꯤꯟ ꯑꯅꯤ ꯃꯨꯛ ꯆꯥꯡꯅꯦ ꯃꯤ ꯇꯔꯥꯡꯉꯥꯒꯤ
ꯑꯣ ꯌꯥꯝ ꯆꯥꯔꯝꯅꯤ ꯑꯗꯨꯗꯤ ꯇꯟꯉꯩꯏ ꯆꯥꯕ ꯌꯥꯔꯦ ꯗꯨꯗꯤ
ꯊꯟꯅꯤꯡꯉꯥꯏ ꯆꯥꯕꯅꯦ ꯊꯅꯤꯡꯉꯥꯏ ꯆꯥꯔꯕ ꯃꯇꯨꯡꯗꯅꯦ ꯑꯃꯨꯛ ꯂꯦꯝꯃꯦ ꯑꯗꯨꯗ ꯊꯕꯛ ꯂꯣꯏꯕꯗ ꯑꯃꯨꯛ ꯆꯥꯕ
ꯑꯣ
ꯑꯗꯨ ꯆꯥꯕꯗꯒꯤꯅꯦ ꯑꯗꯨ ꯑꯣ ꯆꯥꯝꯃ ꯌꯥꯡꯈꯩꯈꯛ ꯄꯤꯕ ꯇꯥꯔꯒꯁꯨꯅꯦ ꯑꯗꯨꯣ ꯂꯨꯄꯥ ꯌꯥ ꯌꯥꯡꯈꯩ ꯅꯤꯐꯨ ꯌꯥꯡꯈꯩꯒꯨꯝꯕꯗꯤ ꯑꯃꯨꯛ ꯍꯥꯕ꯭ꯔꯛꯑꯦꯕ ꯑꯗꯨꯗ
ꯑꯣ
ꯑꯗꯨꯗꯤ ꯆꯥꯅꯤꯒ ꯆꯥꯡꯅꯦꯕ
ꯎꯝ
ꯑꯗꯨꯅꯤꯗ ꯑꯁ ꯉꯁꯤ ꯌꯥꯝꯅ ꯊꯋꯥꯏ ꯅꯨꯡꯉꯥꯏꯇꯦ
ꯀꯩꯗꯧꯔꯦ
ꯑꯩꯒꯤ ꯈꯨꯁꯤꯅꯗ
ꯎꯝ
ꯅꯥꯟ ꯊ ꯍꯣ꯭ꯔꯕ
ꯑꯣ ꯇꯔꯤ ꯇꯧꯅ ꯄ ꯊꯕꯛ ꯊꯕꯛ ꯇꯧꯕꯩ ꯊꯕꯛ ꯀꯔꯤ ꯀꯔꯤꯅ ꯆꯠꯄ꯭ꯔꯥ ꯅꯣꯡ ꯑꯦ ꯀꯩꯕ ꯀꯔꯤꯅꯣ ꯑꯗꯨ ꯅꯨꯡꯅ ꯆꯞ
ꯑꯃ ꯂꯩꯌꯦꯕꯀꯣ ꯂꯧꯔꯥꯡ ꯁꯣꯒꯤ ꯊꯪꯍꯥꯏ ꯑꯃ ꯂꯩꯌꯦꯕ
ꯎꯝ
ꯃꯗꯨ ꯊꯪ ꯍꯥꯏꯥꯏꯗꯨꯅ ꯑꯩꯅ ꯂꯦꯞꯄꯒ ꯍꯥꯏꯗꯕꯅꯦꯕ
ꯑꯣ
ꯂꯧꯔꯛꯏꯗꯣ
ꯎꯝ
ꯍꯥꯏꯗꯕꯗꯨꯗ ꯑꯩꯒꯤ ꯈꯣꯡꯒꯤ ꯈꯨꯖꯤꯟꯗꯣ ꯈꯣꯡꯖꯤꯟꯗꯣ
ꯎꯝ
ꯑꯁ ꯑꯗꯨꯗ ꯄꯥꯟꯈꯤꯕꯅꯤꯅꯦ
ꯎꯝ
ꯄꯥꯜꯂꯒ ꯂꯩꯕꯥꯛ ꯐꯥꯕꯒꯤ ꯍꯥꯏꯁꯤꯒꯦꯔꯥ
ꯎꯝ
ꯑꯣ ꯇꯗꯤ ꯇꯠꯇꯦ
ꯑꯣ
ꯈꯣꯡꯕꯤꯗꯣ ꯇꯠꯇꯦ
ꯎꯝ
ꯈꯨꯖꯤꯟ ꯈꯛꯇ ꯅꯥꯟꯊꯣꯛꯑꯒꯅꯦ
ꯎꯝ
ꯑ ꯐꯝꯃꯝꯃꯦ ꯑꯗꯣ ꯑꯩꯁ ꯌꯥꯝ ꯅꯨꯡꯉꯥꯏꯇꯦ ꯊꯋꯥꯏ ꯅꯨꯡꯉꯥꯏꯇꯦ ꯈꯣꯡꯎꯞ ꯍꯥꯞꯄꯅ ꯈꯔ ꯋꯥꯔꯗꯣꯏꯅꯤ ꯑꯥꯗ
ꯇꯥꯏꯌꯦ ꯇꯏꯌꯦ
ꯎꯝ ꯑꯁꯤꯅꯤ ꯉꯔꯤ ꯉꯁꯤꯒꯤ ꯊꯕꯛꯁꯦ ꯉꯔꯥꯡꯒꯤ ꯊꯕꯛꯇꯤꯅꯦ
ꯎꯝ
ꯌꯥꯝ ꯅꯣꯛꯅꯤꯡꯕꯅꯦ ꯑꯗꯨꯗꯤ ꯉꯔꯥꯡꯒꯤ ꯊꯕꯛꯇꯨꯗꯤ ꯍꯌꯦꯡ ꯑꯣꯏꯅ ꯑꯃꯨꯛ ꯂꯤꯕꯤꯔꯒꯅꯤ ꯆꯅꯕ ꯃꯗꯨꯕꯤꯁ ꯄꯨꯡ ꯄꯨꯡꯈꯥꯏꯗꯒꯤꯅ ꯄꯨꯡ ꯑꯃꯒꯨꯝꯕ ꯆꯥꯡꯁꯦ ꯁꯥꯡꯒꯅꯤ
ꯎꯝ
ꯑꯗꯨꯗꯤ ꯍꯧꯖꯤꯛꯇꯤ ꯊꯦꯡꯗꯤ ꯊꯦꯡꯉꯦ ꯍꯧꯖꯤꯛ ꯑꯃꯨꯛ ꯂꯤꯕ ꯍꯧꯔꯒꯗꯤꯅꯦ
ꯎꯝ ꯌꯥꯝ ꯁꯥꯡꯉꯤ ꯍꯥꯏꯗꯨꯔꯣ ꯔꯣꯖ ꯅꯥꯏꯗ ꯏꯗꯔꯥ
ꯑꯦ ꯂꯣꯏꯕꯅ ꯍꯥꯏꯗ
ꯋꯥꯔꯤꯁꯨ ꯑꯗꯨꯝ ꯁꯥꯈ꯭ꯔꯗꯤ ꯅꯨꯡꯉꯥꯏꯗꯤ ꯅꯨꯡꯉꯥꯏꯕꯅꯦ ꯋꯥꯔꯤꯒ ꯅꯨꯡꯉꯥꯏꯔꯗꯤ ꯇꯨꯝ ꯎꯝ
ꯂꯤꯔꯤꯕ ꯋꯥꯔꯤꯗꯨꯁꯨꯅꯦ ꯌꯥꯝ ꯁꯥꯡꯕ ꯋꯥꯔꯤꯅꯦꯕ ꯑꯗꯣ ꯑꯩꯅ ꯂꯤꯕ ꯍꯩꯕꯒꯤꯦꯟ ꯇꯦꯟꯕ ꯃꯥꯟꯕ ꯋꯥꯅꯤ ꯅꯪ ꯑꯗꯨꯝ ꯍꯦꯟꯅ ꯍꯦꯟꯅ ꯇꯥꯅꯤꯡꯂꯛꯀꯅꯤꯀꯣ
ꯎꯝ
ꯑ ꯀꯣꯏꯗꯤ ꯍꯅꯤꯅꯤꯕ ꯍꯥꯏꯗ
ꯎꯝ
ꯑꯗꯨ ꯇꯤꯟꯗ ꯍꯌꯦꯡꯒꯤ ꯋꯥꯔꯤꯁꯦ ꯍꯣꯔꯦꯟ ꯂꯤꯕꯤꯒꯦꯀꯣ ꯍꯌꯦꯡꯒꯤ ꯋꯥꯔꯤꯁꯨ ꯂꯩꯌꯦꯕ
ꯍꯌꯦꯡ ꯊꯣꯛꯇ꯭ꯔꯤꯉꯩꯗ ꯈꯪꯉꯕꯣ
ꯐꯪꯅꯤ
ꯌꯥꯝꯝ